ꯍꯂꯣ
ꯍꯥꯎ
ꯇꯥꯕ꯭ꯔꯣ
ꯇꯥꯏꯌꯦ ꯇꯥꯏꯌꯦ
ꯇꯨꯝꯃꯕꯣ
ꯇꯨꯝꯗ꯭ꯔꯤ ꯇꯨꯝꯗ꯭ꯔꯤ ꯑꯩꯁꯨ ꯇꯨꯝꯅꯕꯅ ꯏꯃꯥꯒꯤ ꯐꯝ ꯀꯩꯀꯥ ꯊꯥꯒꯦꯅ ꯇꯧꯔꯝꯕꯅꯦ ꯊꯥꯕꯂꯣꯁꯤꯜꯂꯦ ꯑꯗꯣ
ꯅꯦꯠꯋꯥꯛ ꯏꯅꯨꯡ ꯅꯨꯡꯉꯥꯏꯇꯕ ꯃꯥꯜꯂꯦꯀꯣ
ꯅꯨꯡꯉꯥꯏꯇꯦꯌꯦ ꯈꯪꯗꯦ ꯅꯦꯠꯋꯥꯛꯁꯨ ꯅꯅꯨꯡ ꯅꯨꯡꯉꯥꯏꯇꯦ ꯅꯠꯇꯪ ꯅꯣꯡ ꯅꯤꯅꯤ ꯍꯨꯝꯅꯤ ꯑꯗꯨꯝ ꯇꯧꯋꯦ ꯐꯣꯟꯁꯦ ꯅꯦꯠꯋꯥꯛ ꯅꯨꯡꯉꯥꯏꯇꯦꯕ ꯀꯃꯥꯏꯅ ꯇꯧꯔꯤꯅꯣ ꯈꯪꯗꯦ
ꯑꯗꯨꯅꯦ ꯅꯦꯋꯥꯛ ꯈꯔ ꯅꯨꯡꯉꯥꯏꯇꯕ ꯃꯥꯜꯂꯦ ꯐꯣꯟ
ꯇꯧꯒꯦꯅ ꯅꯪꯪ ꯅꯉꯣꯟꯗ ꯇꯧꯁꯜꯂꯛꯑꯦ
ꯑꯗꯨꯅꯦ ꯑꯩ ꯅꯪ ꯇꯧꯔꯛꯇꯕꯗꯒꯤ ꯑꯩꯅ ꯑꯣꯏꯅ ꯇꯧꯁꯜꯂꯕꯅꯦ
ꯐꯣꯟꯁꯦ ꯇꯥꯈꯤꯕꯗꯩ ꯅꯨꯡꯉꯥꯏꯇ꯭ꯔꯦ ꯅꯥꯔꯦ ꯑꯗꯨꯅꯦ ꯅꯪꯒꯤ ꯂꯥꯏꯕ꯭ꯔꯦꯔꯤꯒꯤꯗꯣ ꯌꯥꯝ ꯀꯥꯟꯅꯅꯤꯅꯦ ꯑꯗꯨꯅꯦ ꯑꯩꯈꯣꯏꯁꯨ
ꯑꯦ ꯄꯥꯕ ꯑꯦ ꯃꯥꯒꯤ ꯀꯩꯅꯣꯁꯦ ꯂꯥꯏꯔꯤꯛ ꯄꯥꯕꯒꯤ ꯀꯩꯅꯣꯁꯦ ꯍꯦꯕꯤꯠꯁꯦ ꯊꯝꯕꯗꯤ ꯗꯔꯀꯥꯔ ꯑꯣꯏꯌꯦꯕꯀꯣ ꯑꯩꯈꯣꯏꯁꯦ ꯂꯥꯏꯔꯤꯛ ꯄꯥꯗ꯭ꯔꯒꯗꯤ ꯑꯩꯈꯣꯏ ꯀꯩꯅꯣ ꯇꯧꯋꯦꯕ ꯕ꯭ꯔꯦꯟꯁꯦ ꯐꯛꯆꯜꯂꯛꯑꯦ ꯑꯗꯨꯏ ꯃꯊꯛꯇ ꯇꯜꯂꯛꯏ ꯑꯗꯒꯤ ꯃꯇꯝꯒ ꯂꯦꯟꯕ ꯈꯣꯏꯔꯥꯡ ꯈꯣꯏꯁꯥꯎꯅꯔꯒ ꯏꯁꯥꯁꯦꯀꯣ ꯇꯧꯐꯝ ꯆꯥꯐꯝ ꯑꯃ ꯈꯪꯗꯕꯗꯣ ꯑꯗꯣ ꯇꯧꯋꯦꯕ ꯑꯗꯣ ꯂꯥꯏꯔꯤꯁꯦ ꯄꯥꯕ ꯆꯥꯡ ꯅꯥꯏꯅ ꯄꯥꯔꯒꯗꯤ ꯑꯦ ꯑꯩꯁꯤ ꯄꯥꯔꯦ ꯁꯤ ꯄꯥꯔꯦꯅ ꯍꯥꯏꯗꯤ ꯃꯊꯪ ꯃꯊꯪ ꯏꯁꯇꯦꯞ ꯏꯁꯇꯦꯞ ꯁꯨꯝ ꯄꯥꯅꯤꯡꯉꯛꯄꯗꯣ ꯑꯗꯨꯒꯤ ꯍꯦꯕꯤꯠ ꯑꯃꯁꯨ ꯑꯩꯈꯣꯏ ꯁꯦꯝꯖꯔꯛꯑꯦꯕ ꯃꯇꯣꯝꯗ
ꯅꯤꯌꯣꯝ ꯑꯃ ꯁꯦꯝꯃꯛꯄꯗꯣ
ꯍꯣꯏ ꯍꯣꯏ ꯌꯨꯝꯗ ꯁꯨꯝ ꯇꯧꯔꯒ ꯇꯧꯕꯁꯤꯗꯅꯅꯦ ꯍꯦꯛꯇ ꯃꯇꯝꯁꯦ ꯑꯗꯨꯝ ꯃꯥꯡꯖꯟꯒꯤ ꯁꯨꯝ ꯃꯥꯡꯖꯟ ꯍꯌꯦꯡ ꯇꯧꯒꯦ ꯉꯁꯤ ꯇꯧꯒꯦ ꯍꯧꯖꯤꯛ ꯇꯧꯒꯦ ꯁꯨꯝ ꯇꯧ ꯇꯧ ꯇꯧꯗꯅꯅꯦ ꯀꯩꯅꯣꯝ ꯍꯥꯏꯔꯁꯨ ꯐꯠ ꯂꯥꯎ ꯆꯦꯟꯊꯣꯛꯄ ꯆꯦꯟꯊꯣꯛ ꯄ ꯂꯩꯩꯊꯣꯛꯄ ꯑꯗꯨꯝ ꯈꯨꯁꯤ ꯇꯧꯖꯔꯦꯕ ꯌꯨꯝꯗ ꯂꯩꯕꯁꯤꯅ
ꯇꯧꯗꯣꯏꯅꯤꯅꯦ ꯂꯩꯕꯗꯗꯤ ꯑꯗꯩꯗꯤ ꯀꯩꯅꯣꯝꯃ ꯁꯨꯝ ꯌꯨꯝꯗꯀ ꯊꯧꯗꯣꯛꯑ ꯑꯃ ꯊꯣꯛꯑꯦ ꯑꯗꯒꯤꯗꯤ ꯏꯃꯨꯡ ꯃꯅꯨꯡ ꯈꯤꯇꯪ ꯈꯅ ꯆꯩꯅꯕꯕꯨ ꯑꯣꯏꯔꯁꯨ ꯅꯣꯛꯄꯕꯨ ꯑꯣꯏꯔꯁꯨ ꯍꯔꯥꯎꯕꯕꯨ ꯑꯣꯏꯔꯁꯨ ꯂꯥꯡꯕꯕꯨ ꯑꯣꯏꯔꯁꯨ ꯀꯞꯄꯕꯨ ꯑꯣꯏꯔꯁꯨ ꯇꯥ ꯇꯥꯕꯅꯤ ꯅ ꯃ ꯑꯗꯨ ꯌꯥꯎꯔꯨꯗ꯭ꯔꯦ ꯎꯔꯨꯗ꯭ꯔꯦ ꯎ ꯎꯝ ꯑꯥꯏꯇꯦ ꯅ ꯆ
ꯍꯣꯏ ꯑꯁ ꯑꯗꯨꯅꯦ ꯑꯩꯈꯣꯏ ꯁꯤꯒꯤ ꯏꯃꯥꯟꯅꯕꯁꯦ ꯂꯥꯏꯕ꯭ꯔꯦꯔꯤ ꯂꯤꯡꯈꯠꯂꯤꯁꯦ ꯃꯥꯒꯤ ꯃꯃꯥꯟꯅꯕ ꯐ꯭ꯔꯦꯟ ꯈꯔ ꯂꯩꯑꯕ ꯍꯟꯗꯛ ꯑꯦꯝ ꯕꯤ ꯑꯦꯁ ꯁꯤꯒꯤ ꯑꯦꯛꯖꯥꯝ ꯃꯣꯏ ꯇꯔꯨꯛ ꯌꯥꯎꯑꯦꯕ
ꯎꯝ
ꯑꯗꯣ ꯃꯣꯏ ꯄꯥꯔꯇꯤꯁꯦ ꯂꯥꯏꯕ꯭ꯔꯦꯔꯤ ꯂꯣꯏ ꯂꯤꯡꯈꯠꯄ
ꯑꯣ ꯃꯁꯥ ꯃꯁꯥꯒꯤ
ꯍꯣꯏ
ꯎꯝ
ꯑꯗꯨꯅ ꯃꯣꯏ ꯁꯤꯒꯤꯁꯦ ꯑꯩꯈꯣꯏꯒꯤ ꯌꯥꯝ ꯕꯤꯖꯤꯅꯦꯁꯀꯤ ꯋꯥ ꯉꯥꯛꯇꯁꯨ ꯅꯠꯇꯅꯅꯦ
ꯎꯝ
ꯌꯥꯝꯅ ꯃꯣꯏꯗꯁꯨ ꯀꯥꯟꯅꯕ ꯑꯩꯈꯣꯏꯒꯤ ꯑꯩꯈꯣꯏ ꯃꯌꯥꯝꯗꯁꯨ ꯀꯥꯟꯅꯕ ꯑꯃ ꯑꯣꯏꯍꯜꯂꯦꯕ ꯁꯤꯒꯤ ꯂꯥꯏꯕ꯭ꯔꯦꯔꯤ ꯈꯨꯂꯤꯡꯈꯠꯁꯦ
ꯍꯧꯖꯤꯛꯀꯥꯟꯗꯤ ꯅꯍꯥꯁꯤꯡꯗꯤ ꯂꯣꯏ ꯁꯤꯡꯉꯕꯅꯤꯅꯅꯦ ꯀꯔꯝꯕ ꯀꯥꯟꯅꯒꯗꯕ ꯃꯑꯣꯡ ꯃꯑꯣꯡꯁꯦ ꯌꯦꯡꯉꯒ ꯇꯧꯔꯤꯕꯅꯤꯅꯦ
ꯎꯝ
ꯊꯥꯏꯅꯒꯤ ꯃꯇꯝꯗꯣ ꯅꯠꯇ꯭ꯔꯕꯅꯤꯅ ꯣ ꯅꯣꯕꯗꯦꯠꯁꯦ ꯍꯥꯞꯆꯤꯟ ꯍꯥꯞꯆꯤꯟꯗꯅ ꯀꯔꯤ ꯀꯥꯟꯅꯕ ꯁꯥꯇ꯭ꯔꯁꯤꯡ ꯁꯤꯅꯠꯒꯗ ꯍꯅꯤꯡ ꯅꯨꯡꯉꯥꯏꯒꯗꯕ ꯃꯑꯣꯡ ꯃꯣꯏꯒꯤ ꯑꯗꯨꯒꯨꯝ ꯌꯦꯡꯉꯒꯁꯨ ꯀꯣꯛꯇꯣ ꯊꯥꯗꯔꯒ ꯇꯧꯔꯤꯅꯦ ꯍꯥꯏꯕ ꯑꯩꯅꯦ ꯄ ꯍꯥꯡ ꯍꯥꯡꯉꯒ ꯇ
ꯑꯗꯨꯅꯦ ꯑꯌꯥꯝꯕꯅ ꯍꯧꯖꯤꯛ ꯌꯨꯝꯗ ꯇꯧꯔꯤꯁꯦ ꯅꯨꯡꯁꯥ ꯁꯥꯒꯠꯂꯛꯄꯒꯤ ꯂꯥꯏꯔꯤꯛꯁꯨ ꯄꯥꯅꯤꯡꯗ꯭ꯔꯦ ꯑꯗꯒꯤ ꯃꯤꯒꯤꯗꯨꯗꯤ ꯌꯦꯡꯉꯣ ꯑꯦꯁꯤꯒ ꯄ ꯊꯥꯗꯅ ꯔꯨꯝꯗꯣ ꯌꯥꯝ ꯆꯤꯛ ꯆꯤꯛ ꯆꯤꯛ ꯂꯥꯎꯅ ꯏꯪꯗꯅ ꯍꯥꯏꯗꯤ ꯑꯩꯒꯤ ꯖꯒꯥ ꯑꯃ ꯀ ꯑꯩꯒꯤ ꯀꯩꯅꯣ ꯑꯃ ꯈꯥꯔꯒ ꯀꯣ ꯑꯗꯨꯃꯥꯏꯅ ꯊꯝꯗꯅ ꯇ ꯌꯥꯝ ꯀꯩꯅꯣ
ꯃꯥꯅꯦ ꯑꯗꯨꯕꯨꯗꯤ ꯃꯣꯏꯅ ꯎꯝ ꯍꯣꯏ
ꯑꯗꯨꯕꯨꯅꯦ
ꯆꯤꯡꯅꯦ ꯆꯤꯡꯅꯦ ꯄꯩꯁꯥ ꯇꯥꯟꯚ ꯍꯥꯏꯗꯣ
ꯍꯣ ꯍꯣ ꯍꯣ ꯍꯣꯏ ꯑꯗꯨꯅꯦ ꯍꯥꯏꯗꯤ
ꯂꯝꯁꯦ ꯄꯪꯆꯥꯎ ꯆꯥꯎꯗꯁꯨ ꯑꯗꯨꯝ ꯖꯒꯥ ꯈꯇꯪ ꯆꯥꯎꯕ ꯐꯪꯉꯒ ꯑꯗꯨꯝ ꯃꯊꯛ ꯃꯈꯀꯥ ꯄꯩꯁꯥ ꯇꯅꯗꯦ ꯑꯗꯨ ꯉꯇꯅꯦꯕ ꯇꯧꯔꯤꯁꯦ ꯁꯣꯝ ꯃꯊꯜ ꯂꯩꯀꯥꯏꯔꯣꯝ ꯅꯝꯐꯥꯟꯕ ꯏꯔꯣꯟꯂꯣꯝꯗꯗꯤ ꯂꯝ ꯑꯆꯧꯕ ꯎꯝ
ꯊꯥꯏꯅ ꯑ ꯊꯥꯏꯅ ꯑꯩꯈꯣꯏꯅ ꯁꯦꯟꯇ꯭ꯔꯦꯜ ꯂꯥꯏꯕꯦ ꯕ꯭ꯔꯤꯟ ꯑꯃꯈꯛ ꯆꯠꯂꯤꯗꯅ ꯃꯅꯤꯄꯨꯔꯒꯤ ꯑꯣꯏꯅ ꯏꯁꯇꯦꯠ ꯀꯦ ꯏꯁꯇꯦꯠ ꯂꯥꯏꯕ꯭ꯔꯦꯔꯤꯁꯦ ꯁꯦ ꯁꯦꯟꯇ꯭ꯔꯦꯜ ꯂꯥꯏꯕ꯭ꯔꯦ ꯭ꯔꯤꯟ ꯑꯃ ꯂꯩꯔꯤꯁꯦ ꯁꯤꯒꯠ ꯇꯅꯤ ꯑꯗꯨꯒ ꯑꯦꯝ ꯌꯨ ꯒꯤ ꯂꯥꯏꯕ꯭ꯔꯔꯤꯒ ꯑꯅꯤꯁꯤꯗ ꯆꯪꯅꯕ ꯑ ꯆꯪꯅꯕ ꯍꯣꯠꯅꯕꯗꯀꯣ ꯑꯁ ꯆꯤꯟꯒ꯭ꯔꯖꯥꯠꯅꯤ ꯆꯤꯟꯈ꯭ꯔꯖꯥꯠꯅꯤ
ꯑꯩꯗꯐꯥꯎ ꯆꯪꯗ꯭ꯔꯤꯌꯦ ꯏꯁꯇꯦꯠꯀꯤꯁꯨ ꯆꯪꯗ꯭ꯔꯤ ꯁꯦꯟꯇ꯭ꯔꯒꯤꯁꯨ ꯆꯪꯗ꯭ꯔꯤ ꯏꯁꯇꯦꯠꯀꯤ ꯂꯥꯏꯕ꯭ꯔꯦꯔꯤꯅꯤ ꯀꯋꯥꯏꯖꯒꯥꯂꯩꯒꯦ꯫
ꯏꯁꯇꯦꯠ ꯍꯥꯏꯗꯤ ꯑꯩꯈꯣꯏ ꯃꯅꯤꯄꯨꯔꯒꯤ ꯑꯣꯏꯅꯗꯤ ꯂꯩꯕ ꯁꯦꯟꯇ꯭ꯔꯦꯜ ꯂꯥꯏꯕ꯭ꯔꯦꯔꯤꯗꯤ ꯑꯣꯏꯗꯣꯏꯕ ꯑꯃꯈꯛ ꯈꯛꯇꯅꯤꯗꯅ ꯑꯗꯨꯒꯤ ꯋꯥꯅꯤꯗ ꯑꯃꯈꯛꯁꯦ ꯁꯤꯒꯤ ꯀꯩꯅꯣꯗ ꯀꯩꯅꯣꯗ ꯂꯩꯔꯤ ꯁꯦ ꯖꯤ ꯄꯤ ꯋꯨꯃꯦꯟ ꯀꯣꯂꯦꯖ ꯂꯩꯕꯗꯣ ꯅꯥꯀꯟꯗ꯫ ꯑꯩꯈꯣꯏꯒꯤ ꯑ ꯃꯥꯒꯤ ꯊꯪꯅꯅ ꯂꯩꯔꯦ꯫ ꯑꯗꯨ ꯑꯣꯏꯖꯨ ꯍꯦꯛ ꯑꯗ ꯃꯥꯒꯤ ꯂꯥꯏꯔꯤꯛ ꯄꯥꯕꯝꯗꯣ ꯌꯥꯝ ꯅꯨꯡꯉꯥꯏꯗꯅ ꯀꯥ ꯀꯥ ꯈꯥꯏꯗꯣꯛꯇꯅ ꯇꯧꯕ ꯅꯠꯇꯦꯕ꯫ ꯑꯗꯨꯝ ꯆꯥꯎꯅ ꯇꯧꯔꯒ ꯇꯦꯕꯜ ꯑꯞ ꯄꯥꯛꯄꯒ ꯊꯥꯔꯒ ꯄꯥꯍꯟꯕꯤ ꯈꯨꯄꯥꯗꯨꯅꯦꯕ꯫ ꯑꯗꯨꯒ ꯑꯥ ꯑꯗ ꯑꯦꯝ ꯌꯨꯗ ꯇꯧꯔꯤꯁꯤꯅ ꯑꯃꯨꯛꯀꯣ꯫ ꯑꯦꯝ ꯌꯨ ꯇꯝꯕ ꯁꯥꯇ꯭ꯔ ꯈꯛ꯫ ꯀꯤꯅꯦꯕ꯫
ꯑꯣ꯫ ꯑꯌꯥ ꯑꯇꯩꯩ ꯑꯇꯣꯞꯄ ꯆꯪ ꯌꯥꯗꯕꯔꯣ꯫
ꯑꯥ ꯆꯪ ꯌꯥꯗꯕꯤ꯫ ꯆꯪꯒꯦ ꯍꯥꯏꯔꯒꯅ ꯑꯩꯈꯣꯏ ꯑꯦꯛꯁꯇ꯭ꯔꯥ ꯇꯣꯉꯥꯟꯅ꯫
ꯂꯥꯏꯕ꯭ꯔꯦꯔꯤ ꯀꯥꯠ ꯄꯥꯏꯕ ꯀꯥꯏ ꯇꯧꯕꯗꯨꯅ ꯅꯣꯏ
ꯍꯣꯏ ꯍꯣꯏ ꯑꯗꯨ ꯑꯦꯝ ꯌꯨ ꯁꯥꯇ꯭ꯔ ꯉꯥꯛꯇꯅꯦꯕ ꯑꯗꯨꯗꯅꯦ ꯑꯩꯈꯣꯏꯅ ꯇꯣꯉꯥꯟꯅ ꯆꯪꯖꯒꯦ ꯍꯥꯏꯔꯒꯥꯟꯅ ꯄꯩꯁꯥ ꯊꯤꯔꯒ ꯆꯪꯗꯣꯏꯅꯦꯕ ꯄꯩꯁꯥ ꯊꯤꯔꯒ ꯀꯥꯔꯠ ꯑꯃ ꯁꯥ
ꯑꯇꯣ ꯑꯇꯣꯞꯄ ꯃꯣꯏꯒꯤ ꯑꯦꯝ ꯌꯨ ꯇꯝꯕ ꯁꯥꯠ ꯅ ꯅꯠꯇ꯭ꯔꯒꯗꯤ
ꯑꯥ ꯍꯣ ꯍꯣꯏ ꯍꯣꯏ ꯑꯦꯝ ꯌꯨꯒꯤꯗꯤ ꯄꯩꯁꯥ ꯊꯤꯗꯦꯗꯅ꯫
ꯑꯥ꯫
ꯃꯣꯏꯗꯤ ꯑꯗꯨꯝ ꯀꯥꯔꯠꯇꯣ ꯀꯣꯂꯦꯖꯅ ꯁ꯭ꯀꯨꯜꯅ ꯑꯗꯨꯝ ꯁꯥꯖꯗꯣꯏꯅꯦꯕ ꯑꯗꯨꯗꯨꯅ ꯃꯣꯏꯗꯤ ꯄꯩꯁꯥ ꯇꯤꯡꯗꯦ꯫ ꯑꯦꯛꯁꯇ꯭ꯔꯥ ꯑꯥꯎꯠꯁꯥꯏꯠ꯫ ꯆꯪꯒꯦ ꯍꯥꯏ ꯇꯥꯔꯗꯤ ꯄꯩꯁꯥ ꯊꯤꯔꯒ ꯀꯥꯔꯠ ꯑꯃ ꯁꯥꯅꯤ ꯑꯗꯨꯒ ꯇꯧꯗꯣꯏꯅꯦꯕ꯫ ꯑꯗꯨꯕꯨ ꯑꯥꯎꯠꯁꯥꯏꯠꯀꯤ ꯆꯪꯅꯤꯡꯉꯥꯏꯒꯤ ꯑꯍ ꯍꯥꯡꯕ ꯂꯩꯇꯦ꯫
ꯎꯝ꯫
ꯃꯣꯏ ꯃꯁ ꯁꯦꯃꯛꯇꯗ ꯐꯨꯟꯗꯅꯅꯦ꯫
ꯀꯥꯏꯗꯒꯤ ꯌꯥꯝꯗꯗꯤ ꯀꯩꯅꯣꯅꯦꯍꯦ꯫
ꯑꯗꯨꯅꯦ ꯃꯣꯏ ꯃꯁꯦꯟꯃꯛꯇꯗ ꯐꯨꯟꯗꯅ ꯑꯝꯇ ꯆꯪꯐꯝ ꯂꯩꯇꯦ ꯍꯥꯏꯕ
ꯑꯗꯨꯗꯤ ꯑꯗꯨꯗꯤ ꯐ꯭ꯔꯤꯁꯨ ꯐ꯭ꯔꯤꯁꯨ ꯑꯣꯏꯔꯦ ꯄꯩꯁ ꯇꯤꯡꯕ ꯅꯠꯇ꯭ꯔꯥ
ꯑꯗꯨ ꯈꯪꯗꯅꯀꯣ ꯂꯥꯏꯕ꯭ꯔꯦꯔꯤꯒꯤ ꯀꯩꯅꯣꯁꯦ ꯑꯦꯠꯃꯣꯁꯐꯤꯌꯔꯁꯦ ꯃꯌꯥꯝꯅ ꯄꯥꯝꯅꯩ ꯀꯣ ꯈꯪꯕꯗꯒꯤ ꯄ꯭ꯔꯥꯏꯚꯦꯠ ꯂꯥꯏꯕ꯭ꯔꯦꯔꯤꯅ ꯇꯣꯉꯥꯟ ꯇꯣꯉꯥꯟꯅ ꯍꯧꯖꯤꯛ ꯍꯥꯡꯉꯦ ꯀꯥꯏ ꯀꯥꯏ ꯍꯥꯡꯒꯦ ꯀꯥꯟꯗ ꯈꯨꯔꯥꯏꯃꯛꯇꯗ ꯑꯅꯤ ꯍꯥꯡꯖꯜꯂꯛꯑꯦ ꯑꯗꯨꯝ ꯐꯨꯜꯂꯤ ꯁꯤ ꯑꯩꯈꯣꯏ ꯆꯪꯖꯒꯦ ꯐꯪꯗꯦ ꯑꯗꯨꯝ ꯐꯨꯜꯂꯤ ꯑꯗꯨꯒ ꯑꯩ ꯁꯤꯠ ꯀꯜꯂꯒ ꯑꯗꯨꯝ ꯊꯝꯃꯤꯅꯤ ꯍꯧꯖꯤꯛꯁꯦ
ꯑꯃꯅ ꯀꯗꯥꯏꯗ ꯂꯩꯒꯦꯣꯠ ꯑꯅꯤ ꯁꯨꯏ ꯍꯥꯏꯁꯦ
ꯑꯃꯅ ꯀꯩꯅꯣꯔꯣꯝꯗ ꯎꯈ꯭ꯔꯨꯜ ꯂꯣꯝ ꯆꯥꯐꯝꯂꯣꯝ ꯅꯥꯀꯟꯗ ꯂꯩꯌꯦ ꯁꯥꯏꯕꯣ ꯍꯣꯏ ꯌꯧꯗ꯭ꯔꯤꯉꯩꯗ
ꯀꯅꯥꯅ ꯍꯥꯟꯒꯦ ꯑꯅꯤꯁꯦ ꯀꯅꯥꯅ ꯍꯥꯟꯖꯥꯠꯅꯣ
ꯑꯥ ꯎꯈ꯭ꯔꯨꯜꯒꯤꯗꯨꯅ ꯍꯥꯜꯂꯦ ꯎꯈꯨꯜꯒꯤꯗꯨꯅ ꯍꯥꯜꯂꯦ ꯑꯩꯁꯦ ꯑꯗꯨꯗ ꯇꯧꯒꯦꯅ ꯇꯧꯔꯝꯃꯦꯕꯀꯣ ꯑꯗꯨꯗ ꯃꯥꯒꯤꯁꯦ ꯑꯗꯨꯝ ꯐꯨꯜ ꯂꯩꯕ ꯑꯗꯨꯝ ꯐꯨꯜ ꯂꯩꯕ ꯆꯪꯐꯝꯁꯦ ꯁꯨꯐꯪ ꯐꯪꯗ꯭ꯔꯕ ꯁꯤꯠꯁꯦ ꯍꯥꯡꯗ꯭ꯔꯕ ꯑꯗ ꯁꯤꯆꯤꯟ ꯑꯁꯤꯅ ꯑꯩꯈꯣꯏ ꯃꯅꯥꯛꯀꯤ ꯀꯣꯡ ꯊꯣꯡ ꯃꯅꯥꯛꯁꯤꯗ ꯑꯃꯨꯛ ꯍꯥꯡꯖꯜꯂꯛꯏꯦ ꯑꯗ ꯃꯥꯒꯤꯗꯤ ꯏꯃꯥꯟꯅꯕꯁꯨ ꯑꯣꯏꯔꯦ ꯍꯣꯏ ꯍꯣꯏ ꯅꯛꯁꯨ ꯅꯛꯁꯜꯂꯛꯑꯦ ꯑꯗ ꯃꯥꯏꯗꯨꯗ ꯑꯣꯏꯅ ꯆꯪꯅꯕꯅ ꯑꯩ ꯁꯤꯠ ꯀꯟꯁꯤꯜꯂ ꯊꯝꯃꯦ ꯑꯩ ꯊꯥꯃꯨꯛꯇꯤ ꯐꯥꯔꯦꯕ ꯆꯠ ꯁꯛꯇꯕꯖꯦ ꯑꯗꯣ ꯃꯥꯅ ꯑꯦ ꯚꯥꯏ ꯅꯪꯒꯤ ꯁꯤꯠꯇ ꯑꯗꯨꯝ ꯄꯩꯁꯥꯁꯦ ꯁꯤꯅ ꯏꯃꯥꯟꯅꯕꯅ ꯈꯤꯇꯪ ꯇꯥꯕ ꯃꯥꯜꯂꯦ ꯑꯁꯣꯝꯅ ꯈꯤꯇꯪ ꯆꯥꯎꯕ ꯃꯥꯜꯂꯦ ꯋꯥꯟ ꯊꯥꯎꯖꯟ ꯂꯧꯕ ꯃꯥꯜꯂꯦ ꯑ ꯁꯣꯝꯒꯤꯅ ꯁꯤ ꯆꯥꯝꯃ ꯇꯥꯏ
ꯑꯣ ꯍꯥꯏꯗꯤ ꯃꯐꯝꯒꯤ ꯃꯐꯝ ꯖꯒꯥ ꯃꯁꯥ ꯅꯥꯟꯕ ꯈꯣꯠꯄ ꯤ ꯑꯅꯤꯗꯨ ꯃꯅꯨꯡꯗ ꯀꯔꯝꯕꯅ ꯍꯦꯟꯒꯦ ꯅꯪꯅꯦ
ꯑꯦ ꯑꯃꯗꯨ ꯑꯃꯗꯨꯅ ꯑꯃꯨꯛ ꯃꯅꯨꯡꯗꯗꯨ ꯗꯥꯏꯔꯦꯛ ꯆꯪꯉꯛ ꯅꯠꯇꯦꯕ ꯃꯝꯃꯦ ꯑꯃꯗꯨꯅ ꯈꯔ ꯃꯝꯃꯦ
ꯑꯥ
ꯍꯥꯏꯗꯤ ꯊꯣꯡ ꯊꯣꯡꯅ ꯄꯥꯟꯗꯕꯒꯤ ꯃꯝꯂꯤ ꯃꯝꯂꯤ ꯇꯧꯕꯗꯣ ꯑꯗꯨꯃꯥꯏꯅ ꯍꯥꯏꯐꯦꯠ ꯇꯧꯋꯦꯕꯀꯣ
ꯑꯣ ꯀꯩꯅꯣꯒꯤꯗꯣ ꯑ ꯑ ꯍꯥꯟꯅꯒꯤꯗꯨꯅ
ꯍꯣꯏ ꯍꯣ ꯍꯣ ꯍꯣꯏ ꯏ ꯃꯨꯝꯩ ꯇꯥꯏꯞꯇ ꯑꯣꯏꯕ ꯀꯥꯗꯣ ꯊꯣꯡ ꯍꯥꯡꯗꯣꯛꯄꯗ
ꯑꯆꯥ ꯑꯗꯨꯗꯤ ꯕꯤꯖꯤꯅꯦꯁ ꯀꯨꯝꯕ ꯑꯃꯣꯝꯗ ꯕꯤꯖꯤꯅꯦꯁ ꯀꯨꯝꯕꯅꯦ ꯍꯥꯏꯕꯁꯨ ꯀꯩꯁꯨ ꯀꯥꯏꯕ ꯂꯩꯇꯦ ꯃꯤꯅꯥꯏꯕꯗꯤ ꯍꯥꯡꯖꯔ ꯄꯩꯁꯥ ꯇꯥꯟꯖꯔꯤ ꯃꯤ ꯁꯥꯇ꯭ꯔꯁꯤꯡꯗꯒꯤ ꯑꯗꯨꯝ
ꯃꯥꯅꯦ ꯁꯦꯟ ꯈꯨꯇꯥꯡꯗꯣ ꯀꯣꯛ ꯊꯥꯗꯔ ꯇꯥꯟꯕ ꯍꯥꯏꯇꯥꯔꯦꯅꯦ
ꯁꯤꯛꯅꯦ ꯌꯥꯗꯤ ꯌꯥꯕꯖꯥꯠꯅꯦ ꯑꯩꯈꯣꯏꯁꯨꯦ ꯑꯗꯨꯝ ꯍꯥꯡꯕ
ꯆꯤꯡꯃꯩꯔꯣꯡꯗꯁꯨ ꯆꯤꯡꯃꯩꯔꯣꯡꯗꯁꯨ ꯑꯅꯤ ꯂꯩꯌꯦ
ꯂꯕꯔꯤꯖꯥ
ꯑ ꯏꯂꯥꯏꯠꯥꯏ ꯀ ꯏꯂꯥꯏꯠ ꯍꯥꯏꯕ꯭ꯔꯥ ꯀꯩꯅꯣꯝ ꯍꯥꯏ ꯑꯗꯨꯒꯤ ꯍꯦꯛ ꯇꯣꯞ ꯐ꯭ꯂꯣꯔꯗ ꯑꯃ ꯂꯩꯕꯅꯦꯕ ꯇꯣꯞ ꯐ꯭ꯂꯣꯔꯗ ꯑ ꯑꯋꯥꯡꯕꯗ ꯃꯣꯏꯗꯤ ꯂꯤꯞ ꯏꯇꯒ ꯀꯥꯔ ꯆꯠꯇꯣꯏꯅꯦꯕ
ꯎꯝ ꯏ
ꯑꯗꯨꯗ ꯑꯃ ꯍꯥꯡꯉꯦ ꯑꯗꯨꯒ ꯁꯣꯝ ꯅꯥꯀꯟ ꯀꯩꯅꯣꯔꯣꯝꯗ ꯑꯃ ꯍꯥꯡꯉꯦ ꯆꯤꯡꯃꯩꯔꯣꯡ ꯑꯃ ꯑꯋꯥꯡꯂꯣꯝꯗ ꯑꯃ ꯑꯋꯥꯡꯂꯣꯝ ꯆꯠꯂꯒ ꯑꯃ ꯀꯩꯅꯣꯔꯣꯝꯗꯣ ꯀꯔꯤ ꯀꯔꯤ ꯀꯔꯤ ꯕꯤꯚꯤꯁꯥꯜꯒ ꯂꯩꯕꯗꯣ
ꯑ ꯑꯥ ꯍꯥꯏꯅꯉꯦ
ꯑꯗꯣꯝꯗ ꯑꯃ ꯑꯅꯤ ꯍꯥꯡꯉꯦ ꯊꯪꯅꯅꯅꯤꯀꯣ ꯆꯤꯡꯃꯩꯔꯨꯡꯗ ꯍꯥꯡꯉꯤꯁꯤꯁꯨ ꯑꯥ ꯑꯃꯅ ꯇ꯭ꯔꯅꯤꯡ ꯇꯔꯅꯤꯡ ꯂꯩꯕꯩꯗꯨꯗ
ꯑꯥ ꯑꯗꯨꯗꯤ ꯑꯩꯣꯏ ꯑꯩꯈꯣꯏ ꯁ꯭ꯋꯥꯏꯗ ꯈꯨꯔꯥꯏꯒꯤ ꯑꯣꯏꯅꯁꯨ ꯑꯅꯤ ꯍꯥꯟ ꯆꯠꯂꯛꯦ ꯑꯗꯨꯗꯤ ꯌꯥꯝ ꯁꯨꯝ ꯈꯔ ꯈꯔꯗꯒꯤꯗꯤ
ꯑꯁꯤ ꯃꯌꯥꯝꯁꯦ ꯃꯤ ꯆꯪ ꯪꯗꯕ ꯑꯝꯇ ꯌꯥꯎꯗꯦꯕ ꯂꯣꯏ ꯆꯪꯉꯦꯕ
ꯎꯝ
ꯍꯥꯏꯗꯤꯂꯕꯤ ꯍ
ꯑꯗ ꯂꯥꯏꯕ꯭ꯔꯦꯔꯤ ꯍꯥꯡꯕꯁꯦ ꯕꯖꯥꯔ ꯕꯖꯥꯔ ꯃꯅꯨꯡꯗ ꯌꯥꯎ ꯌꯥꯎ ꯌꯥꯎꯔ ꯃꯔꯛꯇꯗꯤ ꯍꯥꯡꯕꯗꯤ ꯅꯨꯡꯉꯥꯏꯗꯧꯗꯤ ꯃꯥꯟꯗꯦꯀꯣ ꯑꯩ ꯆ ꯈꯟꯕꯗ ꯂꯝꯍꯥꯡ ꯈꯇꯪ ꯊꯕꯛ ꯃꯌꯥꯏ ꯈꯔ ꯂꯧꯕꯨꯛ ꯈꯔ ꯑꯣꯏꯕ
ꯑꯗꯣ ꯂꯧꯕꯨꯛ ꯃꯌꯥꯏꯒꯤ ꯋꯥ ꯉ ꯇꯁꯨ ꯅꯠꯇꯅꯅꯦ ꯖꯒꯥꯁꯦ ꯃꯤ ꯂꯥꯛꯄ ꯌꯥꯕ ꯑꯦꯔꯤꯌꯥ ꯑꯃ ꯑꯣꯏꯒꯗꯕ ꯍꯥꯏꯗꯤ ꯑꯩꯅ ꯍꯪꯅꯤꯡꯉꯦꯗꯅ ꯑꯥ ꯖꯃꯝ ꯍꯥꯡꯉꯨ ꯌꯥꯕ ꯅꯠꯇꯦꯗꯅ
ꯑꯥ ꯃꯅꯤꯅꯦ ꯁꯥ ꯃꯥꯉ ꯀꯥꯏ ꯑꯁꯥꯏ ꯋꯥꯅꯤ ꯌꯥꯝ ꯌꯥꯝ ꯅꯅꯨꯡ ꯉꯅꯤ ꯀꯅꯨꯠꯇ ꯈꯜꯂꯦ ꯑꯩꯁꯦ
ꯑꯩꯒꯤ ꯍꯟꯗꯛꯁꯦ ꯇꯨꯝꯕꯁꯦ ꯎꯝ ꯇꯨꯝ ꯃꯖꯦ ꯍꯥꯏ ꯆꯨꯝꯁꯤꯠꯦ ꯆꯨꯞꯐꯥ ꯐꯥꯗꯕꯩ ꯇꯥꯏꯞꯇ ꯇꯧꯋꯦꯕ ꯍꯛꯆꯥꯡꯁꯦ ꯑꯩꯈꯣꯏꯒꯤ ꯏꯅꯝ ꯅꯝꯁꯤꯟꯕꯩ ꯇꯥꯏꯞꯇ ꯑꯗꯨꯅꯦ ꯇꯨꯝꯁꯤ ꯐꯥꯗꯕꯒꯤ ꯇꯥꯏꯞꯇ ꯏꯁꯥꯁꯦ ꯅꯨꯡꯉꯥꯏꯇꯕ ꯑꯗ ꯑꯩꯁꯨ ꯑꯩꯁꯨ ꯄꯥꯕ ꯈꯣꯠꯄꯒꯤꯁꯨ ꯁꯨꯝ ꯑꯩ ꯋꯥ ꯅꯛꯇꯁꯨ ꯏꯆꯦ ꯃꯆꯥꯁꯤꯡ ꯃꯌꯥꯝ ꯂꯩꯔꯤ ꯑꯗꯒꯤ ꯑꯗꯨꯝ ꯀꯃꯥꯏ ꯀꯃꯥꯏꯅ ꯇꯧꯏꯤ ꯑꯉꯥꯡꯁꯤꯡ ꯁꯤꯡꯁꯦ ꯑꯗꯨꯝ ꯍꯥꯏꯕꯤꯠ ꯑꯃ ꯑꯣꯏꯍꯜꯂꯒ ꯀꯣ ꯑꯦ ꯁꯨꯃꯥꯏ ꯁꯨꯃꯥꯏ ꯂꯩ ꯂꯥꯏꯕ꯭ꯔꯦꯔꯤꯗꯒꯤꯒ ꯂꯥꯏꯛ ꯄꯥꯏ ꯈꯣꯠꯂꯨ ꯀꯃꯥꯏꯅ ꯇꯧꯔꯤꯅꯣ ꯀꯥꯏꯅ ꯁꯨꯝ ꯑꯉꯥꯡꯁꯤꯡꯁꯤ ꯃꯤꯠ ꯅꯥ ꯁꯤꯡꯅꯕ ꯀꯩꯅꯣ ꯇꯧꯒꯦ ꯇꯧꯒꯦ ꯇꯧꯕꯅꯤꯗ ꯅꯪ ꯆꯠꯂꯦ ꯍꯥꯏꯕꯗꯨꯗ ꯑꯩꯁꯦ ꯍꯪꯉꯛꯏꯅꯦ ꯐꯔꯦ ꯐꯔꯦ ꯑꯗꯣ ꯍꯌꯦꯡ ꯀꯩꯅꯣ ꯇꯧꯔꯁꯦ ꯇꯨꯝꯅꯤꯡꯉ ꯑꯁ ꯇꯨꯝꯅꯤꯡꯉꯣꯏꯕꯨ ꯅꯪ ꯋꯥ ꯇꯇꯥ ꯇꯥꯅ ꯎꯏꯅꯦ ꯉꯁꯥꯏꯗꯒꯤ ꯑꯩꯗꯤ ꯀꯔꯤ ꯀꯔꯤ ꯍꯪꯉꯤꯒꯦ ꯑꯝꯇ ꯈꯪꯍꯧꯗ꯭ꯔꯦ ꯐꯔꯦ ꯐꯔꯦ ꯊꯝꯃꯣ ꯊꯝꯃꯣ ꯊꯝꯃꯣ ꯎꯝ ꯒꯅꯦ
ꯎꯝ ꯎꯝ